ꯑꯣ ꯐꯖꯅ ꯅꯇꯥꯥꯏ
ꯑꯁ ꯅꯪꯒꯤꯁꯤꯗꯤ ꯐꯖꯅ ꯇꯥꯏꯌꯦ
ꯎꯝ
ꯑꯩꯗꯤ ꯑꯗꯨꯝ ꯍꯧꯖꯤꯛꯇꯤ ꯑꯗꯨꯝ ꯐꯝꯃꯒ ꯂꯩꯌꯦꯗ
ꯍ ꯁꯇꯥꯔꯠ
ꯎꯝ ꯆꯥꯖꯔꯤꯗ
ꯀꯔꯤ ꯃꯊꯦꯜ ꯊꯣꯡꯉꯦ ꯉ ꯑꯌꯨꯒꯤ
ꯉꯁꯤꯁꯦ ꯑꯩꯈꯣꯏ ꯏꯅꯥꯎ ꯅꯨꯨꯄꯥꯅ ꯆꯝꯐꯨꯠꯀ ꯑꯣꯝꯂꯦꯠ ꯇꯧꯕꯤꯒꯦ ꯍꯥꯏ
ꯅꯅꯥꯎꯅꯨꯄꯥꯅ ꯅꯪꯗꯤ ꯀꯩꯗꯧꯔꯤꯕꯅꯣ ꯑꯗꯣ
ꯑꯩꯗꯤ ꯊꯕꯛ ꯆꯤꯟꯕꯗꯣ
ꯀꯔꯤ ꯊꯕꯛ ꯆꯤꯟꯕ꯭ꯔꯅꯦ
ꯅꯣꯏ ꯃꯌꯥꯝꯅ ꯈꯪꯉꯤꯗꯨꯅꯤ ꯑꯩ ꯊꯕꯛ ꯌꯥꯝ ꯆꯤꯂꯦ
ꯀꯔꯤ ꯊꯥꯕꯛꯅꯣꯅꯦ ꯍꯥꯏꯌꯣꯅꯦ ꯑꯩꯉꯣꯟꯗꯁꯨ
ꯊꯕꯛ ꯌꯥꯝ ꯆꯤꯜꯂꯦ ꯍꯥꯏꯗꯣꯛꯄ ꯌꯥꯗꯕ ꯊꯕꯛꯇꯣ
ꯍꯥꯥ
ꯊꯕꯛ ꯍꯥꯏꯗꯣꯛꯄ ꯌꯥꯗꯕ ꯊꯕꯛꯇꯣ ꯌꯥꯝ ꯆꯤꯜꯂꯦꯕ
ꯑꯗꯣ ꯍꯥꯢꯔꯣ ꯑꯩꯁꯨ ꯇꯧꯅꯤꯡꯉꯤꯅꯦ ꯅꯪꯒꯤ ꯊꯕꯛꯇꯣ
ꯉꯁꯤ ꯐꯥꯎꯗꯤ ꯊꯕꯛ ꯆꯤꯟꯗꯣꯢꯕ ꯃꯥꯟꯂꯦ ꯍꯌꯦꯡꯗꯤ ꯉꯁꯤ ꯆꯤꯟꯍꯧꯗ꯭ꯔꯗꯤ ꯍꯌꯦꯡꯗꯤ ꯑꯃꯨꯛꯀ ꯁ꯭ꯀꯨꯜ ꯀꯥꯕ ꯍꯧꯗꯣꯏꯅꯤꯅꯀꯣ ꯑꯁ ꯊꯕꯛ ꯆꯤꯟꯂꯅꯤ ꯉꯁꯤꯐꯥꯎꯗꯤ ꯅꯪꯗꯤ ꯊꯕꯛ ꯆꯤꯟꯕꯗꯣ ꯂꯣꯏꯕꯒꯤ ꯑꯣꯏꯔꯝꯅꯤ
ꯑꯩꯔꯣ ꯑꯁ ꯑꯩꯗꯤ ꯑꯌꯨꯛ ꯑꯌꯨꯛ ꯉꯟꯇ ꯍꯧꯒꯠꯂꯒ ꯆꯥꯛ ꯊꯣꯡꯕ ꯔꯨꯝ ꯁꯦꯡꯗꯣꯛ ꯄꯥ ꯀꯣꯛ ꯐꯦꯡꯕ ꯂꯣꯏꯅꯃꯛ ꯂꯣꯏꯔꯒ ꯍꯧꯖꯤꯛꯇꯤ ꯍꯤꯞꯂꯒ ꯂꯩꯅꯦ
ꯑꯁ ꯌꯥꯝ ꯅꯨꯡꯉꯥꯏꯕ꯭ꯔꯣꯀꯣ ꯅꯪꯁꯦ ꯃꯔꯝ ꯌꯥꯝ ꯑꯣꯛꯑꯦꯀꯣ
ꯎꯄꯥꯏ ꯂꯩꯇꯦꯅꯦ ꯃꯤ ꯁꯤꯒꯨꯝꯕ ꯊꯕꯛ ꯇꯧꯅꯤꯡꯉꯥꯏ ꯃꯤ ꯑꯇꯣꯞꯄꯅ ꯂꯥꯜꯂꯒ ꯇꯧꯕꯤꯗꯗꯤ ꯐꯥꯕ
ꯍꯣꯏ ꯍꯣꯏ ꯑꯈꯣꯏ ꯏꯁꯥ ꯏꯁꯥꯒꯤ ꯇꯧꯕꯅꯦ
ꯎꯝ ꯎꯝ ꯏꯁꯥꯒꯤ ꯊꯕꯛ ꯏꯁꯥꯒꯤ ꯊꯕꯛ ꯇꯧꯗ꯭ꯔꯗꯤ ꯎꯄꯥꯏ ꯂꯩꯇ꯭ꯔꯦꯅꯦ
ꯎꯝ ꯑꯗꯨꯃꯥꯏꯅ ꯇꯧꯕꯗꯣ ꯐꯕꯅꯦ ꯑꯗꯣ ꯎꯝ ꯍꯨꯖꯤꯛꯀꯥꯟꯒꯤ ꯅꯨꯄꯥꯁꯤꯡꯁꯦ ꯈꯔ ꯐꯥꯕꯒꯨꯝ ꯇꯧꯋꯦ ꯑꯥ ꯈꯔ ꯒꯤ ꯃꯃꯥꯡ ꯑꯣ ꯊꯥꯏꯅꯒꯤꯗꯤ ꯑꯗꯨꯝ ꯐꯩꯌꯦꯀꯣ ꯃꯔꯛ ꯑꯃꯒꯤ ꯅꯨꯄꯥꯈꯣꯏꯁꯦ ꯑꯦꯁ ꯑꯥ ꯆꯥꯛ ꯏꯟꯁꯥꯡ ꯊꯣꯡꯕꯗꯤ ꯅꯨꯄꯤꯒꯤ ꯊꯕꯛꯅꯦ ꯀꯥꯏꯅꯀꯣ
ꯑꯥ
ꯑꯗꯨꯃꯥꯏꯅ ꯌꯨꯝ ꯁꯦꯡꯕ ꯈꯣꯠꯄꯗꯤ ꯅꯨꯄꯤꯒꯤ ꯊꯕꯛꯅꯤ ꯀꯥꯏꯅ ꯑꯃ ꯇꯧꯕꯤꯗꯕꯗꯣ
ꯑꯥ
ꯂꯩꯕꯅꯦꯕ ꯑꯩꯅ ꯑꯩꯒꯤ ꯋꯥꯈꯜꯗꯅꯦꯀꯣ ꯑꯩꯅ ꯗꯨꯝ ꯌꯦꯡꯕꯗ ꯍꯧꯖꯤꯛꯀꯥꯟꯒꯤ ꯄꯥꯈꯪꯁꯤꯡꯁꯦ ꯐꯠꯇꯕꯁꯨ ꯑꯗꯨꯝ ꯌꯥꯎꯋꯦꯀꯣ ꯃꯔꯛ ꯃꯤꯗꯤ ꯌꯥꯝꯕꯅꯤꯅ ꯑꯗꯣ ꯑꯌꯥꯝꯕꯁꯦ ꯑꯗꯨꯝ ꯆꯥꯛ ꯢꯟꯁꯥꯡ ꯊꯣꯡꯕꯒꯨꯝꯕꯁꯨ ꯑꯥ ꯀꯣꯜ ꯂꯤꯛ ꯐꯦꯡꯕ ꯒꯨꯝꯕꯁꯨ ꯍꯦꯛ ꯃꯤ ꯑꯇꯣꯞ ꯈꯣꯏꯒꯤ ꯇꯧꯗ꯭ꯔꯁꯨ ꯃꯁꯥ ꯃꯁꯥꯒꯤꯗꯤꯀꯣ
ꯎꯝ
ꯑꯗꯨꯝ ꯇꯧꯈꯤꯕꯗꯣ ꯅꯨꯄꯥꯒꯤꯅꯤ ꯅꯨꯄꯤꯒꯤꯅꯤ ꯅꯨꯄꯥꯒꯤ ꯊꯕꯛꯅꯤ ꯅꯨꯄꯤꯒꯤ ꯊꯕꯛꯅꯤ ꯍꯥꯏꯅ ꯈꯥꯏꯗꯣꯛꯇꯕꯤꯀꯣ ꯑꯗꯨꯝ ꯇꯧꯕꯗꯣ ꯈꯔ ꯑꯗꯨꯝ ꯌꯥꯝꯅ ꯈꯪꯉꯦꯕ ꯑꯗꯣ ꯑꯁꯤꯁꯦ ꯑꯃꯔꯣꯝꯗꯗꯤ ꯌꯥꯝ ꯐꯩꯌꯦ ꯍꯥꯏꯗꯤ ꯃꯁꯥ ꯃꯁꯥꯒꯤ ꯃꯁꯥꯅ ꯆꯥꯕ ꯎꯝ ꯀꯣꯟ ꯂꯤꯛ ꯐꯥꯎ ꯐꯤꯡꯅꯤꯡꯗꯕ ꯂꯩꯌꯦꯕ ꯑꯗꯨꯗꯤ ꯑꯗꯨꯗꯤ ꯌꯥꯗꯦꯍꯦꯀꯣ
ꯑ ꯑꯗꯨꯗꯤ ꯌꯥꯗꯦ ꯑꯗꯨꯗꯤ ꯅꯣꯏꯒꯤ ꯀꯩꯅꯣꯒꯤ ꯑꯁꯥꯎ ꯑꯁꯥꯡꯕ ꯈꯣꯏꯅꯁꯨ ꯍꯥꯏꯅ ꯑꯩꯗꯅ ꯃꯁꯥ ꯃꯁꯥꯒꯤ ꯊꯕꯛꯇꯗꯤ ꯇꯧꯒꯗꯕꯅꯤꯅꯤ ꯅꯪꯒꯤ ꯅꯁꯥꯒꯤ ꯊꯕꯛ ꯇꯧ ꯅꯪꯒꯤ ꯅꯁꯥꯒꯤ ꯊꯕꯛ ꯇꯧꯗ꯭ꯔꯗꯤ ꯀꯅꯥꯅ ꯇꯧꯕꯤꯔꯅꯤ
ꯑꯗꯨꯅꯦꯕ
ꯐꯤꯁꯨ ꯁꯨꯒꯗꯕꯅꯤ ꯅꯪꯒꯤ ꯈꯣꯡꯎꯞꯁꯨ ꯐꯖꯅ ꯀꯩꯅꯣꯒꯤ ꯆꯦꯡꯊꯣꯛꯀꯗꯕꯅꯤ ꯑꯗꯨꯃꯥꯏꯅ ꯑꯥꯡ ꯑꯁꯥꯎ ꯑꯁꯥꯡꯕ ꯑꯣꯏꯅ ꯑꯗꯨꯃꯥꯏꯅ ꯍꯟꯗꯛꯇꯤ ꯀꯩꯅꯣ ꯇꯧꯕꯅꯤꯅ ꯎꯝ ꯂꯥꯏꯔꯤꯛ ꯂꯥꯏꯁꯨꯁꯨ ꯈꯔ ꯇꯝꯕꯅꯤꯅꯀꯣ
ꯍꯣ ꯍꯣꯏ
ꯑꯁꯤꯒꯨꯝꯕ ꯑꯩꯈꯣꯏꯒꯤ ꯑꯩꯈꯣꯏꯅ ꯇꯧꯒꯗꯕ ꯊꯕꯛꯇꯤ ꯑꯗꯨꯝ ꯃꯤ ꯂꯣꯏꯅ ꯃꯣꯏ ꯑꯗꯨꯝ ꯀꯩꯅꯣ ꯈꯪꯉꯤꯗ
ꯎꯝ ꯑꯩꯅ ꯑꯗꯨꯝ ꯌꯦꯡꯕꯗꯣꯀꯣ ꯍꯧꯖꯤꯛꯀꯥꯟ ꯏꯪꯈꯠꯂꯛꯄ ꯎ ꯄꯥꯈꯪꯁꯤꯡꯁꯤꯁꯨꯀꯣ ꯌꯥꯝ ꯐꯥꯏꯌꯦ ꯑꯃꯔꯣꯝꯗꯗꯤ ꯍꯥꯏꯔꯗꯤ ꯎꯝ ꯍꯣꯏ ꯃꯔꯛ ꯑꯃꯗ ꯂꯩꯈꯤꯕꯁꯤꯡꯗꯨ ꯍꯥꯏꯗꯤ ꯑ ꯉꯥꯎꯕ ꯂꯩꯗꯅ ꯌꯥꯝꯅ ꯟ ꯇꯥꯗꯕ ꯑꯗꯨꯒꯨꯝꯕꯗꯣ ꯂꯩꯕꯅ ꯑꯗꯣ ꯍꯧꯖꯤꯛꯀꯥꯟꯒꯤ ꯑ ꯏꯟꯈꯠꯂꯛꯄ ꯑꯉꯥꯡꯁꯤꯡꯁꯦ ꯑꯩꯅ ꯑꯗꯨꯝ ꯌꯦꯡꯉꯀꯥꯟꯗ ꯃꯁꯥ ꯐꯖꯅꯤꯡꯕꯒꯤ ꯃꯁꯥꯗꯣ ꯐꯅꯤꯡꯕꯒꯤ ꯍꯥꯏꯗꯤ ꯑ ꯍꯧꯖꯤꯛꯀꯥꯟ ꯅꯤꯁꯥ ꯀꯔꯤ ꯀꯔꯥꯁꯨ ꯀꯣ ꯑꯦ ꯃꯁꯥꯅ ꯑꯗꯨꯒꯨꯝꯕꯗꯣ ꯑꯩ ꯆꯥꯔꯗꯤ ꯏꯁꯥꯁꯦ ꯐꯔꯔꯣꯏ ꯍꯥꯏꯅ ꯑꯗꯨꯝ ꯒ꯭ꯌꯥꯟ ꯇꯥꯈꯤꯕꯁꯤꯡꯁꯦ ꯌꯥꯝ ꯂꯩꯌꯦꯕ ꯑꯗꯨꯒꯨꯝꯕꯁꯤꯡꯗꯨ ꯎꯕꯗ ꯌꯥꯝ ꯍꯔꯥꯎꯋꯦꯕ ꯑꯗꯣ ꯃꯔꯛ ꯑꯃ ꯑꯩꯈꯣꯏꯗꯗꯤ ꯃꯔꯛ ꯑꯃꯗ ꯂꯩꯈꯤꯕ ꯑꯉꯥꯡꯁꯤꯡ ꯈꯔꯗꯨꯗꯤ ꯑꯗꯨꯃꯥꯏꯅ ꯃꯄꯥ ꯃꯃꯥꯅ ꯇꯧꯒꯅꯨ ꯍꯥꯏꯔꯁꯨ ꯌꯥꯝ ꯇꯧꯕꯅꯦꯕ ꯑꯗꯣ ꯍꯧꯖꯤꯛ ꯀꯥꯟ ꯑꯃꯨꯛꯀ ꯏꯟꯈꯠꯂꯛꯄ ꯑꯉꯥꯡꯁꯤꯡꯁꯦ ꯐꯤꯠꯅꯦꯁꯀꯤꯁꯨ ꯌꯥꯝꯅ ꯄꯨꯛꯅꯤꯡ ꯆꯪꯉꯦꯕ ꯏꯁ ꯑꯩ ꯑꯁꯤ ꯇꯧꯔꯗꯤ ꯏꯁꯥꯁꯦ ꯐꯒꯅꯤ ꯀꯩꯅꯣ ꯇꯧꯋꯅꯤ ꯍꯥꯏꯕꯒꯤ ꯐꯠꯇꯕꯁꯤꯡꯗꯣ ꯑꯗꯨꯝ ꯊꯥꯗꯣꯛꯑꯦꯕꯀꯣ ꯁꯤꯒꯨꯝꯕꯁꯦ ꯌꯥꯝ ꯐꯩꯌꯦꯕ
ꯎꯝ ꯁꯨꯃꯥꯏꯅ ꯇꯧꯕꯅꯤ ꯑꯩꯒꯤ ꯃꯔꯨꯞ ꯑꯃꯁꯨ ꯅꯍꯥꯟ ꯀꯩꯅꯣꯒꯤ ꯑꯩꯈꯣꯏ ꯀꯣꯂꯦꯖ ꯀꯥꯔꯤꯉꯩꯗꯀꯣ ꯏꯁꯁ ꯐꯖ ꯊꯕꯛꯇꯤ ꯐꯖꯅ ꯇꯧꯋꯦꯅꯦ ꯅꯨꯄꯤꯒ ꯆꯞ ꯃꯥꯟꯅꯕꯅꯦ ꯏꯕꯥꯅꯤ ꯔꯨꯝ ꯑꯃꯈꯛꯇ ꯂꯩꯕꯀꯣ ꯑꯁ ꯍꯦꯛ ꯍꯧꯒꯠꯂꯒ ꯂꯣꯏꯅꯃꯛ ꯀꯤꯠꯆꯟ ꯈꯣꯏ ꯁꯤꯡꯊꯣꯛꯄꯅꯤ ꯀꯩꯅꯣꯒꯤ ꯒꯦꯁ꯭ꯂꯦꯠ ꯈꯣꯏ ꯀꯩꯅꯣ ꯑꯃ ꯃꯈꯣꯏꯗ ꯂꯣꯏꯅꯃꯛ ꯁꯦꯡꯗꯣꯛꯂꯒ ꯆꯥꯛ ꯢꯟꯁꯛ ꯐꯖꯅ ꯊꯣꯡꯕꯤꯔꯒ ꯑꯩ ꯏꯇꯥꯎ ꯆꯥꯕ ꯍꯧꯀꯠꯂꯣꯅꯦ ꯆꯥꯔꯁꯦ ꯆꯥꯔꯒ ꯀꯣꯂꯦꯖ ꯑꯃꯨꯛ ꯆꯥꯠꯂꯁꯦꯅ ꯁꯨꯃꯥꯏꯅꯀꯣ ꯉꯥꯡꯕꯗꯣ ꯑꯗꯨꯗꯤ ꯑꯩꯈꯣꯏꯁꯨ ꯑ ꯑ
ꯅꯪ ꯃꯥ ꯀꯥꯎꯕ ꯉꯝꯃꯔꯣꯏꯀꯣ
ꯑꯁ ꯀꯥꯎꯕ ꯉꯝꯃꯔꯣꯏ ꯃꯥꯅ ꯑꯁ ꯑꯗꯨꯗꯤ ꯑꯁ ꯏꯀꯥꯏꯑꯦꯍꯦ ꯍꯥꯏꯅ ꯀꯣ ꯑꯗꯨꯗꯤ ꯑꯩꯈꯣꯏ ꯀꯣꯂꯦꯖ ꯀꯥꯔꯤꯉꯩꯗꯗꯤ ꯈꯔꯇꯪ ꯉꯧꯁꯤꯟꯅꯑꯕꯀꯣ ꯑꯗꯨꯗꯒꯤ ꯑꯁ ꯥꯑꯁ ꯏꯇꯥꯎ ꯅꯪ ꯅꯪꯒꯤ ꯑꯁ ꯃꯌꯣꯡꯁꯤ ꯀꯣꯏ ꯌꯥꯝ ꯑꯩ ꯅꯨꯄꯤꯒꯨꯝꯕꯅ ꯊꯕꯛ ꯇꯧꯋꯤꯀꯣ ꯑꯁ ꯑꯩ ꯅꯨꯄꯤ ꯑꯣꯏꯔꯗꯤ ꯐꯥꯔꯝꯃꯤ ꯐꯔꯝꯃꯤꯅ ꯑ ꯑꯩꯅ ꯐꯥꯒꯤ ꯇꯧꯕꯗꯨ ꯃꯥꯗꯤ ꯀꯩꯅꯣ ꯀꯩꯅꯣꯁꯨ ꯌꯥꯝ ꯀꯩꯅꯣꯒꯤ ꯁꯥꯊꯤꯕ ꯅꯨꯄꯥꯁꯨ ꯅꯠꯇꯦ ꯉꯥꯎꯁꯤꯟꯅꯕ ꯅꯨꯄꯥꯁꯨ ꯅꯠꯇꯦ ꯑ ꯃꯥꯅ ꯑꯩ ꯌꯥꯝ ꯒ꯭ꯌꯥ ꯇꯥꯅꯒꯀꯣ ꯑꯁ ꯁꯨꯃꯥꯏꯅ ꯇꯧ ꯈꯨꯠꯅꯤ ꯅꯨꯄꯤ ꯈꯛꯇ ꯑꯨꯈꯣꯢꯅ ꯊꯥꯖꯕ ꯌꯥꯕ ꯄꯣꯟꯇꯦꯅꯦ ꯑꯩꯈꯣꯏꯅ ꯇꯧꯒꯗꯕ ꯊꯕꯛꯇꯤ ꯁꯨꯃꯥꯏꯅ ꯇꯧꯔꯁꯦ ꯑꯗꯨꯃꯥꯏꯅ ꯇꯧꯁꯦ
ꯑꯗꯨꯝ ꯃꯤ ꯈꯔꯅ ꯍꯥꯏꯕ ꯃꯤ ꯈꯔꯅ ꯍꯥꯏꯕꯀꯣ ꯅꯨꯄꯥꯁꯤꯡꯁꯦ ꯑꯗꯨꯃꯥꯏꯅ ꯊꯕꯛ ꯀꯥ ꯍꯦꯟꯖꯤꯟꯅ ꯇꯧꯕꯁꯤꯁꯨ ꯀ ꯌꯥꯝ ꯄꯦꯠꯂꯦ ꯍꯥꯏꯌꯦꯀꯣ
ꯑꯁ ꯅꯠꯇꯦ ꯃꯥꯗꯤ ꯑꯁ ꯌꯥꯝ ꯐꯩꯅꯦ ꯃꯕꯨꯛꯇꯣ
ꯑꯥ
ꯑꯁ ꯑꯩꯁꯨ ꯍꯧꯖꯤꯛ ꯅꯤꯡꯁꯤꯡ ꯅꯤꯡꯁꯤꯡꯂꯛꯑꯦ ꯑꯗꯨꯒꯤ ꯑꯁ ꯃꯔꯛ ꯀꯩꯅꯣꯒꯤ ꯊꯦꯡꯅꯥ ꯂꯩꯗꯤ ꯑꯁ ꯚꯥꯏ ꯅꯪꯒꯤꯗꯨ ꯑꯁ ꯀꯥꯎꯗ꯭ꯔꯦꯅꯦ ꯅꯪꯒꯤ ꯑꯁ ꯁꯦꯕꯥ ꯇꯧ ꯇꯧꯕꯗꯣ ꯑꯁ ꯌꯥꯝ ꯐꯖꯩꯅꯦ ꯏꯄꯥ ꯏꯃꯥ ꯒꯨꯝꯕꯅ ꯇꯧꯋꯤꯅꯦ ꯁꯨꯃꯥꯏ ꯇꯧꯒꯗꯕꯅꯤ ꯑꯈꯣꯏ ꯀꯣꯂꯦꯖ ꯀꯥꯅꯤꯡꯉꯥꯏꯗꯨꯗꯤ ꯊꯣꯡꯉꯗꯤ ꯀꯃꯥꯏꯅ ꯆꯥꯛ ꯆꯥꯗꯅ ꯀꯃꯥꯏ ꯀꯣꯂꯦꯖ ꯆꯥꯀꯅꯤ ꯑꯗꯨꯃꯥꯏꯅꯒ ꯃꯥꯥ ꯑꯁ ꯑꯗꯨꯗꯤ ꯃꯥꯕꯨ ꯌꯥꯝ ꯅꯨꯡꯁꯤꯌꯦꯅꯦ ꯃꯥꯁꯨ ꯑꯩꯁ ꯐꯖꯅꯀꯣ ꯊꯕꯛꯇꯤ ꯇꯧꯕꯅꯤ ꯃꯣꯏꯅ ꯑꯩ ꯇꯧꯅꯤ ꯇꯧꯒꯗꯕ ꯊꯥ ꯂꯣꯏꯅꯃꯛ ꯑꯌꯥꯕ ꯂꯩꯕ ꯈꯣꯏꯗꯣ ꯃꯥꯅ ꯇꯧ ꯑꯗꯒꯤ ꯑꯈꯣꯏꯗꯤ ꯇꯨꯝꯂꯒ ꯍꯤꯞꯂꯒ ꯂꯩꯕꯅꯤ ꯍꯧꯒꯠꯂꯨ ꯊꯦꯡꯉꯦꯅꯦ ꯆꯥꯛ ꯆꯥꯅꯤ ꯆꯥꯛ ꯆꯥꯅꯤꯡꯉꯥꯏ ꯐꯧ ꯇꯧꯒꯅꯨ ꯀꯩꯅꯣꯒꯤ ꯇꯟꯒꯅꯨꯀꯣ ꯀꯣꯂꯤꯁ ꯆꯠꯇ꯭ꯔꯤꯗꯤ ꯌꯔꯣꯏꯀꯣ ꯃꯥꯅ ꯈꯔ ꯑꯦꯗꯕꯥꯢꯁ ꯄꯤꯔꯛꯄ ꯑꯗꯨꯒꯗꯤ ꯑꯁ ꯑꯈꯣꯏꯁꯨ ꯁꯨꯃꯥꯏꯅ ꯇꯧꯗ꯭ꯔꯗꯤ ꯎꯝ ꯑꯈꯣꯏꯁꯨ ꯁꯨꯃꯥꯏꯅ ꯇꯧꯗ꯭ꯔꯗꯤ ꯎꯄꯥꯏ ꯂꯩꯇ꯭ꯔꯦꯅꯦꯀꯣ ꯑꯗꯨꯝ ꯃꯥꯒ ꯄꯨꯟꯅ ꯂꯩꯔꯒ ꯑꯩꯈꯣꯏꯁꯨ ꯑꯗꯨꯒꯤ ꯃꯥꯅ ꯇꯧꯕ ꯃꯑꯣꯡ ꯑꯣ ꯑꯗꯨꯝ ꯌꯦꯡꯉꯒ ꯑꯁ ꯁꯤꯒꯨꯝꯕ ꯑꯩꯈꯣꯏꯁꯨ ꯇꯧꯗꯗꯤ ꯌꯥꯗ꯭ꯔꯦꯅꯀꯣ ꯑꯗꯨꯝ ꯇꯧꯕ ꯍꯧꯎꯋꯦꯕ
ꯌꯥꯝ ꯐꯩꯅꯦ ꯅꯣꯏꯗꯤꯅꯥꯔꯥꯏꯕꯛ ꯌꯥꯝ ꯐꯩꯅꯦ ꯅꯃꯥꯟꯅꯕ ꯌꯥꯝ ꯐꯕ ꯊꯦꯡꯅꯕꯁꯦ
ꯎꯝ ꯑꯩꯈꯣꯏ ꯇꯦꯟꯅꯕꯗꯨꯗꯤ ꯌꯥꯝ ꯑꯐꯕ ꯉꯥꯛꯇꯅꯦ
ꯅꯪ ꯈꯛꯇꯥꯔꯥ ꯐꯠꯇꯕ
ꯑ ꯃꯤ ꯈꯔ ꯌꯨ ꯑꯩꯈꯣꯏ ꯑꯩꯈꯣꯏꯗꯤꯀꯣ ꯍꯤꯗꯥꯛꯀꯨꯝꯕꯗꯤ ꯄꯥꯏꯌꯦ ꯑꯗꯣ ꯍꯤꯗꯥꯛꯀꯨꯝꯕ ꯄꯥꯏꯔꯒꯁꯨ ꯌꯥꯝ ꯀꯩꯅꯣꯒꯤ ꯑꯟꯗꯔꯁꯇꯦꯟꯗꯤꯡ ꯂꯩꯕꯀꯣ ꯃꯔꯥꯛ ꯃꯔꯥꯛꯄ ꯒ꯭ꯌꯥꯟ ꯇꯥꯕ ꯂꯩꯕ ꯁꯤ ꯌꯥꯝ ꯀꯩꯅꯣꯒꯤꯅꯦꯕꯥꯛ ꯌꯥꯝ ꯅꯨꯡꯉꯥꯏꯔꯒ ꯂꯥꯎ ꯂꯥꯎꯅꯒ ꯆꯠꯄꯅꯤ ꯑꯩꯈꯣꯏ ꯀꯣꯂꯦꯖ ꯃꯇꯝꯗꯗꯤ ꯑꯁ ꯌꯥꯝ ꯅꯨꯡꯉꯥꯏꯒꯅꯤ ꯃꯔꯨꯞ ꯈꯣꯏꯁꯨꯀꯣ ꯇꯤꯟꯅꯕ ꯌꯥꯝꯃꯤ ꯑꯐꯥꯞꯕ ꯈꯣꯏ ꯇꯤꯟꯅꯔꯗꯤ ꯑꯩꯁ ꯀꯩꯅꯣꯒꯤ ꯑ ꯇꯦꯟꯁꯟꯒꯨꯝꯕ ꯂꯩꯇꯦꯕ ꯅꯨꯡꯉꯥꯏꯇꯕꯀꯣ ꯑꯗꯨꯝ ꯅꯣꯛ ꯅꯣꯛꯑꯒ ꯑꯗꯨꯝ ꯂꯩꯕꯅꯕ ꯅꯤꯇꯤ ꯈꯣ
ꯑꯗꯨ ꯇꯧꯕꯅꯦ ꯃꯔꯨꯞ ꯃꯄꯥꯡ ꯐꯕ ꯊꯦꯡꯅꯕꯁꯦꯀꯣ ꯎꯝ ꯂꯥꯏꯕꯛ ꯌꯥꯝ ꯐꯕꯅꯦ
ꯑꯗꯨꯒꯤ ꯑꯩꯈꯣꯏ ꯀꯩꯅꯣꯒꯤ ꯃꯐꯝ ꯇꯣꯉꯥꯟ ꯇꯣꯉꯥꯟꯗꯒꯤ ꯂꯥꯛꯄꯅꯦꯕ ꯀꯣꯂꯦꯖ ꯇꯝꯂꯤꯉꯩꯗꯀꯣ ꯑꯗꯨꯒꯤꯗꯤ ꯑ ꯀ꯭ꯂꯥꯁꯃꯦꯠ ꯁꯦꯝ ꯀ꯭ꯂꯥꯁꯃꯦꯠ ꯑꯣꯏꯕꯒꯤ ꯑꯗꯨꯝꯅꯤ ꯈꯪꯅꯌꯦꯕ ꯑꯗꯨꯝ ꯈꯪꯅꯔꯒ ꯑꯁ ꯑꯉꯥꯡ ꯑꯣꯏꯔꯤꯉꯩꯗꯒꯤ ꯇꯤꯟꯅꯕꯒꯤ ꯃꯑꯣꯡꯗꯣ ꯇꯤꯟꯅꯑꯌꯦꯕꯀꯣ
ꯍꯣꯏ ꯍꯣꯏ ꯍꯣꯏ
ꯑꯣꯄ ꯑꯇꯨꯒꯤ ꯃꯑꯣꯛꯗ
ꯍꯧꯖꯤꯛꯀꯥꯟꯒꯤ ꯑꯉꯥꯡꯁꯤꯡꯁꯦ ꯑꯗꯨꯝ ꯐꯠꯇꯕꯁꯨ ꯌꯥꯎꯋꯦ ꯑꯗꯣ ꯑꯩꯒꯤ ꯑꯩꯒꯤ ꯋꯥꯈꯪꯅꯔꯈꯪꯗꯦ ꯑꯩꯒꯤꯗꯤ ꯑꯗꯨꯝ ꯐꯕꯁꯦ ꯍꯦꯟꯒꯠꯄꯒꯨꯝ ꯇꯧ ꯑꯦ ꯃꯤ ꯈꯔꯅꯗꯤ ꯑꯁ ꯃꯇꯝ ꯐꯠꯇꯕꯅꯤꯅ ꯃꯤꯁꯦ ꯍꯦꯟ ꯍꯦꯟꯅ ꯃꯤꯁꯤꯡꯁꯦ ꯐꯠꯇꯦ ꯍꯥꯏꯌꯦꯕꯀꯣ ꯑꯗꯣ ꯑꯩꯒꯤ ꯈꯪꯅꯔꯥ ꯈꯪꯗꯦ ꯑꯩꯒꯤꯗꯤ ꯃꯤ ꯑꯐꯕꯁꯦ ꯑꯗꯨꯝ ꯍꯦꯟꯒꯠ ꯐꯠꯄꯒꯨꯝ ꯇꯧꯈ꯭ꯔꯦ ꯍꯥꯏꯗꯤ ꯐꯠ ꯐꯠꯇꯕꯗꯣ ꯄꯥꯝꯅꯤꯡꯔꯛꯇ꯭ꯔꯦꯕ ꯑꯁ ꯃꯥ ꯃꯣꯏꯅ ꯇꯧꯔꯤꯕꯁꯦ ꯐꯠꯇꯦ ꯈꯣꯠꯇꯦ ꯑꯗꯨꯃꯥꯏꯅ ꯍꯧꯖꯤꯛ ꯑꯉꯥꯡꯁꯤꯡꯁꯦ ꯃꯣꯏ ꯃꯁꯥꯅ ꯑꯗꯨꯝ ꯈꯟꯗꯣꯛꯈ꯭ꯔꯦꯕ ꯎꯕꯗ ꯌꯦꯡꯕꯗ ꯑꯁ ꯑꯁꯤꯗꯤ ꯐꯖꯗꯦꯕꯣ ꯑꯁꯤꯗꯤ ꯐꯠꯇꯦꯗ ꯑꯩꯈꯣꯏꯗꯤ ꯑꯗꯨꯃꯥꯏꯅ ꯑꯃꯨꯛꯀ ꯇꯧꯔꯔꯣꯏ ꯍꯥꯏꯅ ꯑꯃꯨꯛꯀ ꯃꯣꯏꯅ ꯑꯗꯨꯗꯒꯤ ꯄꯔꯥ ꯈꯪꯔꯒ ꯀꯣ ꯑꯃꯨꯛꯀ ꯑꯐꯕꯔꯣꯝꯗ ꯆꯠ ꯑꯁꯦ ꯑꯩꯗꯤ ꯌꯥꯝ ꯎꯈ꯭ꯔꯦꯕ ꯍꯧꯖꯤꯛꯀꯥꯟꯁꯦ ꯑꯗꯨꯒꯤ ꯑꯩꯅ ꯑꯣ ꯃꯤꯁꯤꯡꯅꯗꯤ ꯐꯠꯇꯕꯗꯣ ꯌꯥꯝꯃꯦ ꯍꯥꯏꯔꯁꯨ ꯐꯕꯁꯤꯁꯨ ꯌꯥꯝ ꯍꯦꯟꯒꯠ ꯈ꯭ꯔꯦ ꯍꯥꯏꯅꯀꯣ ꯑꯗꯨꯝ
ꯑꯥ ꯑ ꯀꯩꯅꯣꯒꯤ ꯃꯇꯝꯅꯣ ꯄꯨꯔꯛꯄꯅꯤꯅꯦ ꯑꯩꯈꯣꯏ ꯍꯧꯖꯤꯛ ꯃꯇꯝꯁꯤ ꯉꯥꯎꯁꯤꯟꯅꯔꯗꯤ ꯑꯩꯈꯣꯏ ꯂꯩꯕ ꯌꯥꯗꯦ ꯑꯗꯨ ꯍꯤꯡꯕ ꯌꯥꯔꯔꯣꯏꯅꯀꯣ ꯑꯩꯈꯣꯏꯒꯤ ꯊꯃꯣꯏꯗꯒꯤ ꯅꯤꯡꯁꯤꯡꯂꯛꯄꯅꯤꯕ
ꯍꯣꯏ ꯑꯗꯨ ꯌꯥꯝ ꯐꯥꯏꯌꯦꯕꯀꯣ
ꯍꯧꯖꯤꯛ ꯍꯧꯖꯤꯛ ꯃꯇꯝꯁꯤ ꯇꯣꯡꯉꯥꯜꯂꯦ ꯑꯗꯨꯒ ꯊꯥꯏꯅ ꯊꯥꯏꯅꯗꯤ ꯑꯗꯨꯝ ꯏꯄꯥ ꯏꯃꯥꯉꯣꯟꯗ ꯑꯗꯨꯝ ꯀꯩꯅꯣꯒꯤ ꯗꯤꯄꯦꯟ ꯇꯧꯔꯒ ꯂꯩꯕ ꯃꯨꯠꯇꯗꯤ ꯑꯁ ꯑꯩ ꯑꯩ ꯉꯥꯎꯁꯤ ꯅꯥꯔꯗꯤ ꯀꯃꯥꯏꯅ ꯍꯤꯡꯒꯦꯔ ꯑꯗꯨꯒꯤ ꯂꯥꯛꯀꯗꯕ ꯇꯨꯡꯗ ꯂꯨꯍꯣꯡ꯭ꯔꯗꯤ ꯀꯃꯥꯏꯅ ꯇꯧꯕꯅꯣ ꯀꯃꯥꯏꯅ ꯍꯤꯡꯁꯤꯔ ꯑꯗꯨꯒꯨꯝꯕꯀꯣ ꯇꯨꯝꯕ ꯋꯥꯈꯜꯗ ꯃꯣꯏꯅ ꯀꯩꯅꯣꯒꯤ ꯅꯤꯡꯁꯤꯡꯂꯛꯑꯏꯕ ꯑꯗꯨꯒꯤ ꯑꯁ ꯍꯧꯖꯤꯛꯀꯤ ꯃꯇꯝꯁꯦ ꯊꯕꯛ ꯇꯧꯗ꯭ꯔꯤꯗꯤ ꯆꯥꯗ꯭ꯔꯦ ꯊꯕꯛ ꯇꯧꯔꯗꯤ ꯆꯥꯔꯦ ꯑꯗꯨꯝ ꯑꯗꯨꯒꯨꯝꯕ ꯋꯥꯈꯜꯗ ꯅꯤꯡꯁꯤꯡꯉꯛꯑꯦꯕ ꯑꯗꯨꯒꯤ ꯃꯇꯥꯝ ꯃꯇꯝ ꯃꯇꯝꯁꯨ ꯄꯨꯔꯛꯄꯅꯤꯗ
ꯑꯗꯣ ꯑꯩꯗꯤꯀꯣ ꯑꯁꯤꯁꯦ ꯌꯥꯝ ꯐꯩ ꯍꯥꯏꯅ ꯑꯗꯨꯝ ꯈꯜꯂꯦ
ꯎꯝ ꯏꯐꯥꯏ ꯑꯝ ꯑꯇꯣꯞꯄ ꯈꯣꯏꯅ ꯑꯩ ꯐꯠꯇꯕꯁꯨ ꯂꯩ
ꯑꯁ ꯐꯠꯇꯕꯁꯨ ꯑꯗꯨꯝ ꯂꯩꯌꯦꯗ ꯄ꯭ꯔꯤꯊꯤꯕꯤ ꯑꯣꯏꯕꯅꯤꯅ ꯀꯣꯟ ꯃꯤ ꯌꯥꯝꯕꯅꯤꯅ
ꯐꯠꯇꯕꯅꯤꯅ ꯑꯃ ꯔꯣꯝꯗꯅ ꯑꯃꯅ ꯀꯩꯅꯣꯒꯤ ꯃꯣꯏꯅ ꯏꯁꯥꯒꯨꯝꯕ ꯍꯤꯗꯥꯛꯀꯨꯝꯕ ꯑꯗꯨꯝ ꯉꯥꯎꯁꯤ ꯃꯨꯀꯣ ꯑꯣꯁꯤꯟꯅꯔꯒ ꯂꯥꯛꯀꯗꯕ ꯇꯨꯡꯁꯨ ꯈꯟꯊꯔꯒ ꯑꯩꯁ ꯑꯁꯤꯒꯤ ꯄ꯭ꯔꯤꯊꯤꯕꯤꯗꯗꯤ ꯁꯨꯃꯥꯏꯅ ꯅꯨꯡꯉꯥꯏ ꯅꯨꯡꯉꯥꯏꯕ ꯅꯨꯃꯤꯠ ꯂꯩꯇꯦ ꯀꯥꯏꯅꯀꯣ ꯃꯥ ꯃꯊꯟꯗ ꯑ ꯑ
ꯎꯝ ꯑꯗꯣ ꯈꯔꯒꯨꯝꯕꯁꯦꯀꯣ ꯍꯧꯖꯤꯛ ꯅꯪꯅ ꯍꯥꯏꯕ ꯍꯤꯗꯥꯛꯀꯨꯝꯕ ꯍꯥꯏꯗꯤ ꯑꯃ ꯅꯤꯁꯥꯒꯨꯝꯕ ꯆꯥꯔꯀꯥꯟꯗ ꯑ ꯀꯩ ꯍꯥꯏꯁꯤꯔꯥ ꯃꯣꯏꯁꯦ ꯐꯠꯇꯦ ꯍꯥꯏꯔꯁꯨ ꯑꯃꯨꯛꯀ ꯀꯔꯤ ꯊꯥꯗꯣꯛꯄ ꯉꯝꯗꯕꯀꯣ ꯈꯔꯁꯨ ꯑꯗꯨꯝ ꯌꯥꯎꯋꯦ ꯀꯣ ꯐꯠꯇꯦ ꯍꯥꯏꯕꯗꯨꯗꯤ ꯈꯪꯕ ꯑꯗꯣ ꯇꯣꯛꯀꯦ ꯍꯥꯏꯔꯁꯨ ꯑꯃꯨꯛꯈ ꯉꯝꯗꯕ ꯂꯥꯞ ꯂꯥꯞꯊꯣꯛꯀꯦ ꯍꯥꯏꯔꯁꯨ ꯉꯝꯗꯕ ꯈꯣꯏ ꯂꯩꯌꯦꯀꯣ ꯑꯁ ꯑꯗꯨꯒꯨꯝꯕ ꯈꯣꯏꯗꯣ ꯎꯝ ꯃꯣꯏꯒꯤ ꯃꯃꯥꯟꯅꯕꯤ ꯃꯝ ꯃꯃꯥꯟꯅꯕ ꯑꯐꯕ ꯊꯦꯡꯅꯔꯒꯀꯣ ꯅꯠꯇ꯭ꯔꯒ ꯃꯣꯏ ꯐꯦꯃꯤꯂꯤꯒꯤ ꯃꯤ ꯑꯃꯅ ꯑꯗꯨꯃꯥꯏꯅ ꯍꯣꯠꯅꯕꯤꯔꯗꯤ ꯐꯗꯣꯏꯅꯦ ꯍꯥꯏꯗꯤ ꯇꯣꯛꯅꯤꯡꯒꯦ ꯍꯥꯏꯅ ꯇ꯭ꯔꯥꯏ ꯇꯧꯔꯁꯨ ꯍꯣꯏ ꯊꯥ ꯈꯔꯕꯨꯗꯤ ꯂꯦꯞꯂꯁꯨ ꯑꯃꯨꯛꯀ ꯍꯟꯖꯤꯟꯕꯒꯨꯝꯕ ꯂꯩꯌꯦꯗꯅ ꯅꯨꯡꯉꯥꯏꯕꯤꯗꯦꯕ ꯑꯗꯨꯒꯨꯝꯕ ꯈꯣꯏꯗꯣ